ꯍꯥꯂꯣ ꯚꯏ
ꯍꯂꯣ ꯇꯥꯔꯕ ꯏꯇꯥꯎ
ꯇꯥꯔꯦ ꯚꯥꯏ
ꯀꯔꯝ ꯀꯔꯝ ꯄꯥꯜꯂꯤ ꯃꯣꯏ ꯗꯥꯎ
ꯑꯦꯁ ꯈꯪꯗꯦꯗ ꯏꯇꯥꯎ
ꯁꯥꯅꯒ ꯁꯥꯕꯅ ꯒꯦꯟꯃꯤꯦꯟ ꯇꯥꯗꯦꯕ
ꯒꯌꯥ꯭ꯟ ꯃꯥꯟꯇꯥꯗꯦ
ꯑꯌꯨꯛꯀꯤ ꯀꯔꯤ ꯆꯥꯛ ꯌꯦꯟꯁꯥꯡ ꯀꯔꯤ ꯆꯥꯈ꯭ꯔꯕꯣ
ꯑꯌꯨꯛꯇꯤ ꯑꯁꯤ ꯀꯩ ꯀꯧꯒꯦ ꯀꯥꯡꯁꯣꯏ ꯀꯥꯡꯁꯣꯏ ꯆꯥꯔꯦ ꯀꯥꯡꯁꯣꯏꯒ ꯃꯣꯔꯣꯛ ꯃꯦꯠꯄ ꯑꯃ ꯑꯗꯨꯒ ꯑ ꯈꯥꯃꯦꯟ ꯈꯥꯃꯦꯟ ꯈꯥꯃꯦꯟ ꯑꯁꯤꯟꯕ ꯑꯦ ꯕ꯭ꯔꯤꯟꯖꯜꯗꯨ ꯀꯩ ꯀꯧꯒꯦ ꯚꯏ ꯈꯥꯃꯦꯟ ꯅꯠꯇ꯭ꯔꯣ
ꯃꯥꯅꯦ ꯈꯥꯃꯦꯟ ꯑꯁꯥꯡꯕꯤ
ꯈꯥꯃꯦꯟ ꯑꯁꯥꯡꯕꯗ ꯐ꯭ꯔꯥꯏ ꯇꯧꯔꯑꯦ ꯑꯗꯨ ꯆꯥꯔꯦ
ꯏꯍꯦ
ꯅꯣꯏꯗꯤ ꯀꯩ ꯆꯥꯒꯦ
ꯑꯁ ꯑꯩꯗꯤ ꯌꯦꯔꯨꯝ ꯌꯦꯔꯨꯝꯗꯨ ꯍꯦꯛꯇ ꯊꯨꯒꯥꯏꯔꯒ ꯍꯦꯛꯇ ꯀꯩꯅꯣ ꯑꯣꯏꯅ ꯃꯄꯣꯟ ꯑꯣꯏꯅ ꯆꯥꯔꯦ
ꯑꯆꯥ ꯑꯣ ꯑꯣꯀꯦ ꯅꯊꯟꯗꯔꯣ ꯍꯧꯖꯤꯛ ꯀꯅꯥ ꯀꯅꯥ ꯂꯩꯒꯦ
ꯑꯦ ꯁꯛꯇꯤ ꯑꯩꯈꯣꯏ ꯃꯉꯥ ꯂꯩ
ꯑꯩꯁ ꯀꯅꯥ ꯀꯅꯥꯅꯣ ꯌꯥꯝꯃꯦꯍꯦ
ꯑꯉꯥꯡ ꯑꯉꯥꯡ ꯃꯣꯏꯗꯣ ꯂꯥꯏꯔꯤꯛ ꯇꯝꯕꯩ ꯆꯪꯉꯛꯄ
ꯑꯣ ꯇ ꯅꯪ ꯊꯣꯛꯀꯅꯤ ꯍꯥꯏꯕꯩꯔꯣꯅ
ꯑꯣꯏ ꯑꯩꯖꯨꯠ ꯊꯣꯛꯈ꯭ꯔꯅꯤ ꯑꯗꯩ ꯃꯣꯏꯖꯨ ꯁꯤꯗ ꯇꯝꯍꯧꯗ ꯑꯗꯨꯒꯤ
ꯑꯣ ꯍꯣ ꯀꯥꯏꯀꯨꯗꯤ ꯂꯩꯗꯣꯏ ꯅꯠꯇ꯭ꯔꯣ ꯑꯗꯨꯗ
ꯃꯥ ꯂꯩꯒꯅꯤ
ꯃꯥꯒ ꯀꯅꯥꯅꯣ ꯑꯃꯗꯣ ꯀꯤꯅꯤꯗꯤ
ꯀꯦꯒꯤꯁꯨ ꯌꯨꯝ ꯊꯣꯛꯂꯛꯑꯅꯤ ꯃꯥꯁꯨ
ꯄꯥꯊꯣꯅꯦ
ꯎꯝ
ꯑꯆꯥ
ꯃꯥ ꯌꯨꯝꯊꯣꯛꯑꯅꯤ ꯃꯥ ꯏꯝꯌꯨꯗꯥ ꯇꯧꯔꯥꯅꯤ
ꯑꯩꯃꯥꯁ ꯑꯣ ꯍꯣ ꯐꯔꯦ ꯐꯔꯦ ꯀꯩꯅꯣ ꯃꯤ
ꯅꯣꯛꯁ ꯅꯥꯎꯆꯥꯗꯤ ꯃꯥ ꯑꯗꯨ ꯇꯧꯅꯤ ꯍꯥꯏꯕ꯭ꯔꯥ
ꯅꯥꯎꯆꯥꯥ ꯅꯥꯎꯆꯥꯗ ꯑꯗꯨꯝ ꯇꯧꯅꯤꯌꯦ ꯃ ꯆꯠꯅꯤꯒꯔ ꯑꯗꯨ ꯆꯪꯉꯅꯤꯒꯥꯏ ꯍꯥꯏ ꯂꯩꯅꯦ ꯆꯪꯗꯣꯏꯕꯔꯥ ꯆꯪꯉꯣꯏꯗꯣꯏꯔꯥꯗꯤ ꯈꯪꯗ꯭ꯔꯦ
ꯅꯪꯗꯤ ꯂꯣꯏꯁꯤꯜꯂ ꯀꯩꯗꯧꯗꯣꯏꯅꯣ
ꯑꯩꯖꯨ ꯃꯥꯁꯇꯔ ꯇꯧꯅꯤꯗ ꯑꯁꯣꯝ ꯌꯦꯡꯅꯒꯦ ꯃꯥꯁꯇꯔꯗꯤ
ꯑꯣ
ꯇꯝꯕꯁꯦ ꯃꯅꯤꯄꯨꯔꯩ ꯇꯝꯃꯣꯏꯗ ꯃꯅꯤꯄꯨꯔ ꯇꯝꯃꯣꯏ ꯄꯩꯁꯥ ꯐꯪꯗꯦꯅꯤ
ꯎꯝ ꯑꯩꯁꯨ ꯂꯥꯏꯔꯤꯛꯇꯣ ꯇꯝꯃꯣꯏꯗꯃꯤꯅꯤꯅ ꯑꯩꯗꯤ ꯀꯥꯟꯅꯗ꯭ꯔꯦꯅ
ꯑ
ꯑꯂꯤ ꯁꯛꯄꯨꯗꯤ ꯌꯨꯝ ꯊꯣꯛꯣꯛꯑꯒ ꯌꯨꯝꯗ ꯀꯩꯀꯔꯤ ꯇꯧ ꯌꯥꯕꯅꯣ ꯌꯦꯡꯉꯨꯔꯒꯦꯅ
ꯍꯣꯏ ꯍꯣꯏ ꯍ ꯌꯦꯡꯉꯨꯔꯅ
ꯌꯨꯝꯗꯁꯨ ꯌꯨꯝꯗꯁꯨ ꯏꯃꯥ ꯏꯄꯥ ꯈꯛꯇ ꯉꯥꯏꯔꯦ ꯏꯅꯥꯎ ꯅꯨꯄꯥꯑꯁꯨ ꯃꯥꯁꯨ ꯆꯪꯉꯛꯑꯅꯤ
ꯑꯆꯥ
ꯍꯧꯅ ꯌꯨꯝꯒꯤ ꯂꯧꯁꯤꯡ ꯈꯔ ꯍꯣꯠꯅꯔꯒ ꯀꯩ ꯀꯩꯅꯣ ꯇꯧ ꯌꯥꯕ ꯈꯔ ꯌꯦꯡꯂꯡꯉꯨꯔꯒꯦ
ꯎꯝ ꯌꯥꯏ ꯌꯥꯏ ꯍꯣꯠꯅꯕ ꯑꯃ ꯇꯧꯕꯅ ꯐꯕꯅꯤꯗ ꯅꯣꯏ ꯁꯤꯡꯖꯨꯗꯤ ꯆꯥꯅꯤꯡꯉꯦ ꯚꯥꯏ
ꯑꯩ ꯁꯤꯡꯗꯨꯨꯗꯣ
ꯅꯪ ꯁꯤꯁꯤꯡꯖꯨ ꯃꯤꯌꯦꯠꯄꯗꯣ
ꯑꯦ ꯌꯨꯝꯗ ꯂꯥꯛꯑꯀꯥꯟꯗ ꯑꯩꯇꯥꯎ ꯀꯩꯅꯣ ꯇꯧꯋꯦ ꯀꯛꯆꯤꯡꯒꯤ ꯁꯤꯡꯖꯨ ꯑꯍꯥꯎꯕ ꯑꯃ ꯂꯩ ꯄꯤꯖꯕꯤꯒꯦ
ꯁꯤꯟꯖꯨꯒ ꯕꯣꯔꯥ
ꯅꯪꯅ ꯆꯥꯗ꯭ꯔꯤꯕꯁꯤꯡꯗꯨꯅꯦꯕ ꯍꯥꯏ ꯆꯍꯋꯥꯥꯏ ꯍꯣꯏꯦ ꯆꯍꯥꯟꯋꯥꯏ
ꯑꯆꯥ ꯑꯥ
ꯆꯋꯥꯏꯁꯤꯡꯖꯁꯦ ꯍꯋꯥꯏ ꯍꯋꯥꯏꯅ ꯁꯦꯝꯗꯣꯏꯅꯦꯕ
ꯑꯥ
ꯑꯦ ꯁꯥꯎꯗ ꯑꯗꯨꯒ ꯀꯛꯆꯤꯡ ꯕꯣꯔꯥꯒ ꯆꯥꯁꯨꯕꯤꯗꯤ ꯆꯥꯕ꯭ꯔꯥ
ꯆꯥꯗ
ꯆꯥꯁꯨꯕꯤꯁꯨ ꯆꯥꯡꯥꯟꯒꯦ
ꯑꯠꯆꯥ ꯀꯩꯅ ꯁꯦꯝꯕꯅꯣ ꯑꯗꯨꯅ
ꯆꯥꯛꯅ ꯆꯥꯛꯇꯨ ꯁꯨꯔꯅꯤꯗꯅ ꯆꯥꯛ ꯆꯥꯛ ꯑꯁꯨꯕꯗꯣ ꯆꯥꯛꯒꯁꯨ ꯍꯥꯏꯗꯤ ꯀꯩꯅꯣꯅꯦ ꯀꯩꯅꯣꯅꯦ ꯑꯁꯦꯡꯕꯗꯤ ꯆꯥꯛ ꯆꯦꯡ ꯄꯥꯎꯗꯔꯗꯣ ꯆꯦꯡ ꯄꯥꯎꯗꯔꯅꯦ ꯑꯦ ꯑꯗꯒꯤ ꯀꯩꯅꯣ ꯕꯦꯁꯟ ꯕꯦꯁꯟꯅ ꯀꯩꯅꯣ ꯑꯗꯨꯒ ꯇꯣꯠꯂꯒ ꯃꯣꯔꯣꯛ ꯀꯩꯀꯥ ꯄꯨꯂꯞ ꯍꯥꯞꯄꯅꯤ ꯉꯥꯔꯤ ꯀꯔꯤ ꯀꯔꯥ ꯄꯨꯂꯞ ꯍꯥꯞꯄꯗ꯭ꯔꯣ ꯑꯗꯨꯒ ꯁꯦꯝꯕꯅꯦꯕ ꯇꯤꯜꯍꯥꯎꯅꯤ ꯃꯣꯔꯣꯛꯇꯤ ꯁꯥꯏ ꯑꯩꯈꯣꯏ ꯑꯩꯈꯣꯏ ꯃꯌꯥꯗ ꯉꯥꯛꯇꯔꯤꯕ ꯐꯪꯉꯤꯁꯦ ꯍꯥꯏꯗꯤ ꯑꯩꯈꯣꯏ ꯑꯩꯈꯣꯏ ꯌꯨꯝ ꯂꯩꯔꯤ ꯀꯩꯁꯨ ꯂꯥꯞꯇ꯭ꯔꯦꯕ ꯑꯗꯨ ꯂꯩꯐꯝꯗꯣ ꯖꯒꯥꯗꯣ ꯑꯗꯨ ꯈꯛꯇꯗ ꯐꯪꯉꯦꯕ ꯑꯇꯣꯞꯄ ꯀꯛꯆꯤꯡ ꯑꯇꯣꯞꯄ ꯖꯒꯥꯗ ꯑꯃꯨꯛ ꯐꯪꯗꯦꯕ ꯑꯗꯩ ꯀꯛꯆꯤꯡ ꯕꯣꯔꯥ ꯍꯥꯏꯗꯨꯁꯨ ꯑꯩꯈꯣꯏ ꯑꯗꯨꯒꯤ ꯖꯒꯥꯗꯨ ꯈꯛꯇꯅꯦꯕ ꯈ꯭ꯋꯥ ꯍꯥꯏꯗꯤ ꯗꯥꯏꯔꯦꯛ ꯀꯛꯆꯤꯡ ꯕꯣꯔꯥꯒꯤ ꯍꯧꯔꯛꯐꯝ ꯍꯥꯏꯇꯥꯔꯦ ꯑꯗꯒꯤ ꯅꯪꯅ ꯆꯥꯕ ꯌꯥꯕꯕꯁꯤꯦ ꯀꯛꯆꯤꯡꯗ ꯂꯥꯛꯑꯗꯤ ꯑꯗꯨ ꯆꯥ ꯌꯥꯔꯦ ꯀꯛꯆꯤꯡꯒꯤ ꯑꯥꯂꯨ ꯁꯥꯛ ꯆꯥꯕ ꯌꯥꯔꯦ ꯑꯥꯂꯨ ꯁꯥꯡ ꯍꯥꯏꯕ
ꯑꯂꯨ ꯑꯂꯨꯁꯥ
ꯎ ꯑꯂꯨ ꯁꯥ ꯑꯂꯨꯅꯦ
ꯁꯥ ꯌꯥꯎꯕ꯭ꯔꯣ ꯑꯣ
ꯅꯦ ꯑꯠꯇꯣꯛꯑ ꯁꯦꯝꯕ ꯑꯥꯂꯨ ꯑꯥꯂꯨ ꯁꯥꯛ ꯆꯥ ꯌꯥꯔꯦ ꯑꯗꯒꯤ ꯀꯤꯅꯤ ꯆꯅꯥ ꯆꯥ ꯌꯥꯔꯦ
ꯀꯔꯤꯆꯅꯥ ꯑꯣꯁ
ꯁꯤꯗꯤ ꯕꯖꯥꯔ ꯀꯛꯆꯤꯡ ꯕꯖꯥꯔ ꯌꯧꯔꯗꯤ ꯅꯪ ꯆꯥꯕ ꯄꯣꯠꯅꯤ ꯁꯤꯁꯦ
ꯑꯆꯥ
ꯑꯗꯨꯒ ꯀꯛꯆꯤꯡ ꯕꯖꯥꯔꯗꯒꯤ ꯈꯔ ꯍꯥꯏꯖꯤꯜꯂꯛꯑꯒ ꯍꯥꯏꯗꯤ ꯂꯩꯔꯛ ꯃꯅꯨꯡ ꯆꯪꯉꯛꯒꯅ ꯍꯧꯖꯤꯛꯀꯤ ꯀꯛꯆꯤꯡ ꯕꯣꯔꯥꯒꯨꯝꯕ ꯑꯗꯒꯤ ꯆꯥꯁꯨꯕꯤꯒꯨꯝꯕꯗ ꯆꯥꯏꯌꯦ ꯌꯨꯝ ꯂꯥꯛꯑꯗꯤ ꯄꯤꯖꯕꯤꯌꯦ ꯌꯨꯝꯗ ꯀꯣꯏ ꯂꯥꯛꯑꯣ ꯐꯖꯅ ꯄꯤꯖꯕꯤꯌꯦ
ꯀꯣꯏ ꯂꯥꯛꯀꯦ ꯀꯔꯤꯗꯤ ꯂꯥꯛꯀꯅꯤ ꯚꯥꯏ ꯑꯩ ꯊꯥ ꯑꯅꯤꯃꯨꯛꯇꯤ ꯂꯩꯅꯤꯕ ꯑꯗꯨꯗ
ꯎꯝ ꯌꯨꯝꯊꯣꯛꯑ ꯀꯣꯏꯕ ꯂꯥꯛꯑꯣ
ꯀꯦ ꯕꯥꯏ
ꯑꯗ ꯀꯣꯜ ꯆꯠꯂꯨꯁꯦ
ꯆꯠ ꯆꯠꯆꯤ ꯆꯠꯆꯤ
ꯂꯥꯛꯀ ꯂꯥꯛꯀꯔ ꯀꯩꯅꯣ ꯌꯦꯟ ꯌꯦꯟ ꯃꯩꯇꯩ ꯌꯦꯟꯂꯥ ꯀꯣꯠꯂꯜꯂꯥ ꯅꯠꯇ꯭ꯔꯒ ꯉꯥꯅꯨꯔ ꯑꯃ ꯅꯥꯔ ꯊꯣꯡꯉꯗꯏꯔ
ꯃꯅꯤꯄꯨꯔꯗ ꯉꯥꯛꯇꯪ ꯀꯣꯏꯗ ꯉꯥꯏꯔꯦ
ꯎꯝ
ꯑꯇꯣꯞꯄꯗꯤ ꯆꯠꯄ ꯌꯥꯕ ꯅꯠꯇ꯭ꯔꯦꯅ
ꯌꯥꯗ꯭ꯔꯦ
ꯑꯗꯩ ꯃꯅꯤꯄꯨꯔ ꯂꯣꯏꯃꯛ ꯀꯣꯏꯊꯁꯦ
ꯂ ꯍꯥꯥ ꯁ ꯇ ꯌꯥꯏ ꯂꯣ ꯊꯥ ꯀ ꯀꯥꯊꯥ ꯔꯣꯗꯣꯅꯦ ꯂꯣꯛꯇꯥꯛꯇ ꯏꯔꯥꯛꯅꯔꯟꯉꯦ
ꯎꯝ ꯂꯣꯛꯇꯥꯛ ꯂꯣꯛꯇꯥꯛ ꯂꯣꯛꯇꯥꯛ ꯆꯠꯅꯤ
ꯗꯤꯐꯤꯛ ꯌꯦꯡꯕꯣ ꯈꯪꯕ꯭ꯔꯥ ꯗꯤꯐꯤꯛ ꯌꯦꯡ
ꯗꯤꯐꯤꯠ ꯀꯦ
ꯗꯤꯐꯤꯠ ꯌꯦꯡ ꯍꯥꯏꯗꯅ ꯂꯩꯕꯅꯦꯕ ꯌꯦꯡꯉꯨ ꯀꯩꯖꯨꯛꯇ ꯂꯥꯛꯥꯎꯑꯣꯅꯦ ꯂꯣꯛ ꯊꯥꯛꯇ ꯂꯥꯎꯑꯣꯅꯦ ꯏꯔꯥꯛꯅ ꯍꯟꯒꯦ ꯂꯥꯛꯑꯣ ꯍꯥꯏꯅ ꯈꯪꯗꯣ ꯂꯣꯛ ꯊꯥꯛꯇ ꯂꯥꯛꯑꯣ ꯏꯔꯥꯛꯅ ꯍꯟꯒꯦ
ꯚꯥꯏ ꯑꯗ ꯂꯣꯛꯇꯥꯛꯇ ꯃꯣꯏ ꯐꯨꯝꯗꯤꯗ ꯌꯨꯝ ꯁꯥꯕꯗꯣ ꯑꯗꯨꯗ ꯍꯣꯝ ꯏꯁꯇꯦꯒ ꯂꯩ ꯅꯠꯇ꯭ꯔꯣ
ꯏꯁ ꯂꯩꯍꯦ ꯑꯗꯨ ꯇꯧꯁꯦ ꯃꯃꯥꯡ ꯇꯧꯁꯦ ꯇꯧꯔꯝꯕꯅꯦ ꯃꯃꯥꯡ ꯇꯧꯁꯦ ꯇꯧꯕꯗꯨꯅ ꯀꯩꯅꯣ ꯍꯣꯡ ꯑꯗꯨꯗ ꯑꯣꯏꯅ ꯆꯠꯇꯕꯤꯗ ꯁꯤꯛꯇꯨꯏꯗ ꯑꯣꯏꯅ ꯆꯠꯄ ꯍꯥꯏꯇꯥꯥꯔꯦ ꯒꯦꯜꯖꯥꯡꯗꯣ ꯏꯔꯥꯡ ꯇꯧꯗ꯭ꯔꯤꯀꯥꯟꯗꯅꯤꯀꯣ ꯏꯔꯥꯡ ꯇꯧꯗ꯭ꯔꯤꯀꯥꯟꯗ ꯁꯤꯛꯇꯨꯔꯤꯗ ꯑꯣꯏꯅ ꯆꯠꯂꯦ ꯀꯩꯅꯣ ꯆꯠꯇꯕꯤꯗ ꯂꯣꯛꯇꯥꯛ ꯂꯦꯛꯇꯕꯤꯗ ꯂꯣꯛꯇꯥꯛꯁꯨ ꯂꯦꯛꯁꯦ ꯂꯦꯛꯁꯦ ꯍꯥꯏꯅꯔꯒ ꯄꯩꯁꯥꯗꯨꯁꯨ ꯂꯩ ꯂꯩꯅꯗꯦ ꯁꯨꯝ ꯇꯧꯔꯦ ꯑꯗꯒꯤ ꯍꯥꯏꯗꯤ ꯃꯇꯝ ꯐꯪꯏꯤ ꯐꯪꯗꯦ ꯁꯨꯝ ꯇꯧꯅꯈꯤꯕ ꯌꯨꯝꯗꯩ ꯂꯥꯛꯈꯤꯕꯅꯦꯕ ꯑꯗꯒꯤ ꯃꯔꯛ ꯑꯃꯗꯤ ꯑꯃꯨꯛ ꯍꯣꯝ ꯏꯁꯇꯦꯗꯨ ꯌꯥꯔꯝꯗ꯭ꯔꯦꯕ ꯑꯃꯨꯛ ꯀꯩꯀꯥ ꯍꯥꯏꯗꯤ ꯃꯣꯏ ꯑꯣꯔꯒꯅꯥꯏꯖꯦꯁꯟ ꯀꯩꯀꯥꯅ ꯊꯤꯡꯕꯒꯤꯀꯣ ꯃꯅꯨꯡ ꯀꯥꯡꯕꯨ ꯍꯥꯏꯇꯥꯔꯦ ꯃꯣꯏꯅ ꯊꯤꯡꯕꯒꯤ ꯍꯧꯖꯤꯛꯇꯤ ꯑꯃꯨꯛ ꯌꯥꯔꯦꯕ
ꯑꯆꯥ ꯌꯥꯔꯕꯣ ꯍꯧꯖꯤꯛꯇꯤ
ꯍꯧꯖꯤꯛꯇꯤ ꯌꯥꯔꯦ ꯍꯧꯖꯤꯛꯇꯤ ꯄꯨꯔꯥ ꯐ꯭ꯔꯤ ꯑꯣꯏꯔꯦ ꯍꯧꯖꯤꯛꯇꯤ ꯅꯨꯡꯉꯥꯏꯔꯦ ꯃꯤ ꯈꯪꯅꯕꯁꯨ ꯂꯩꯔꯦ
ꯇꯥꯔꯦ ꯑꯗꯨꯅꯦ
ꯀꯩꯅꯣꯗ
ꯍꯥꯥ
ꯊꯥꯡꯒꯗꯨ ꯊꯥꯡꯒ ꯊꯥꯡꯒ ꯍꯥꯏꯗꯤ ꯑꯥꯏꯂꯦꯟ ꯑꯃ ꯂꯩꯇ꯭ꯔꯣ ꯂꯣꯛꯇꯥꯛꯇ ꯍꯤ ꯍꯣꯜꯂ ꯆꯠꯇ꯭ꯔꯗꯤ ꯆꯠ ꯌꯥꯗꯦꯕ ꯂꯝꯕꯤꯗꯣ ꯑꯗꯨꯗ ꯃꯤ ꯈꯪꯅꯕ ꯂꯩꯌꯦꯕ ꯃꯣꯏ ꯃꯣꯏ ꯃꯤ ꯈꯪꯅꯕ ꯑꯗꯨꯝ ꯍꯥꯏꯗꯤ ꯂꯣꯛꯇꯥꯛꯇ ꯀꯩꯗ ꯍꯣꯝ ꯏꯁꯇꯦ ꯂꯩꯕꯗꯣ ꯅꯨꯡꯉꯥꯏ ꯅꯨꯡꯉꯥꯏꯕ ꯃꯐꯝ ꯂꯩꯌꯦꯦꯕ ꯐꯖ ꯐꯖꯕ ꯂꯝꯕꯤ ꯃꯄꯥꯟꯗ ꯅꯠꯇꯕ ꯍꯥꯏ ꯇꯥꯔꯦ ꯑꯗꯨꯗ ꯑꯣꯏꯅ ꯂꯩꯔꯗꯣ ꯑꯣꯏꯅ ꯅꯨꯡꯉꯥꯏ ꯅ ꯊꯛꯄꯤ ꯆꯥꯕꯤ ꯄꯨꯂꯞ ꯇꯧ ꯌꯥꯔꯦ ꯑꯗꯨꯝ ꯑꯗꯣ ꯏꯁꯤꯡꯁꯤꯗꯤ ꯏꯁꯤꯡꯁꯤꯗꯤ ꯄꯥꯛ ꯁꯥꯟꯅ ꯌꯥꯗꯦ ꯂꯣꯛꯇꯥꯛ ꯏꯁꯤꯡꯁꯦ ꯑꯃꯨꯛ ꯋꯥꯡꯕ ꯑꯃꯨꯛ ꯅꯦꯝꯕ ꯇꯧꯋꯦ ꯏꯍꯤꯡꯁꯤ ꯌꯥꯅꯤ ꯂꯨꯕꯗꯨ ꯑꯣꯏꯕꯅꯦꯕ ꯊꯦꯟꯗꯦꯕ ꯏꯁꯤꯡꯗꯣ ꯑꯗꯒꯤ ꯀꯩ ꯍꯥꯏꯅꯤ ꯑꯗꯒꯤ ꯑꯃꯨꯛ ꯑꯃꯨꯛ ꯁꯨꯝ ꯀꯩ ꯍꯥꯏꯅꯤ ꯑꯩꯈꯣꯏ ꯅꯣꯏꯗꯤ ꯈꯪꯗ꯭ꯔꯦ ꯑꯩꯈꯣꯏꯗꯤ ꯑꯃꯨꯛ ꯂꯣꯛꯇꯥꯛꯀꯤ ꯂꯥꯏꯒꯤ ꯅꯨꯡꯁꯤꯠ ꯀꯩꯀꯥ ꯃꯌꯥꯝ ꯂꯩꯖꯩꯑꯕ ꯃꯁꯥꯒꯤ ꯂꯥꯏꯐꯝ ꯂꯥꯏꯐꯝ ꯃꯌꯥꯝ ꯂꯩꯕꯅꯦꯕ ꯑꯗꯨꯅ ꯂꯥꯡ ꯈꯣꯠ ꯇꯧꯔꯒ ꯀꯥꯊꯣꯛ ꯀꯥꯔꯟ ꯇꯧꯕꯗꯤ ꯄꯥꯛ ꯌꯥꯗꯦꯕ ꯑꯗꯨ ꯖꯒꯥꯗ ꯌꯦꯡꯉ ꯌꯦꯉ
ꯌꯥꯝꯅꯁꯤ
ꯝ ꯑꯗꯨ ꯍꯣꯝ ꯏꯁꯇꯦꯗꯤ ꯊꯤ ꯅꯨꯡꯉꯥꯏꯅꯗꯧ ꯌꯥꯔꯦ ꯊꯛꯄꯤ ꯆꯥꯕꯤ ꯂꯥꯡꯕꯤ ꯄꯨꯂꯞ
ꯏꯃꯥꯟꯅꯕꯁꯤꯡ ꯆꯠꯂꯦꯕ ꯍꯟꯗꯛ ꯑꯗꯨ ꯑꯩꯁ ꯅꯨꯡꯉꯥꯏꯅꯤꯍꯦ ꯈꯟ ꯂꯩꯔꯤꯉꯩꯁꯨ
ꯎꯝ ꯈꯣꯏ ꯌꯥ ꯆꯣꯞꯄ ꯉꯥ ꯐꯥ ꯐꯥꯗꯕ ꯈꯣꯏ ꯌꯥꯝ ꯆꯣꯞꯄꯒ ꯍꯥ ꯑꯗꯒꯤ ꯅꯨꯃꯤꯠ ꯆꯨꯞꯄ ꯑꯃ ꯀꯩꯅꯣꯗ ꯂꯩꯗꯣꯏꯅꯤ ꯏꯁꯤꯡ ꯏꯁꯤꯡ ꯏꯁꯤꯡ ꯃꯌꯥꯏꯗꯣ ꯂꯩꯗꯣꯏꯅꯤ ꯅꯨꯡꯉꯥꯏꯔ ꯑꯁ ꯑꯗꯩ ꯏꯆꯤꯛꯀꯛ ꯆꯤꯛꯑꯦ ꯂꯥꯡꯁꯨ ꯂꯥꯡꯉꯔꯣꯏ ꯁꯍꯔꯒꯤ ꯅꯤꯜ ꯈꯣꯡꯕ ꯍꯥꯏꯗꯨ ꯇꯧꯔꯔꯣꯏ ꯄꯨꯡ ꯆꯤꯛ ꯆꯤꯛꯑꯒ ꯇꯤꯟ ꯀꯥꯡ ꯍꯔꯥꯎ ꯃꯈꯣꯟ ꯇꯥꯔ ꯂꯩꯗꯣꯏꯅꯤ ꯀꯥꯡ ꯀꯥꯡ ꯕꯨꯗꯤ ꯈꯔ ꯆꯤꯛꯑ ꯆꯦꯜꯃꯤ
ꯑꯣꯗꯣꯃꯁ ꯇꯩꯏꯔ ꯂꯣꯏꯔꯦ ꯀꯩꯩꯅꯣ
ꯎꯝ ꯑꯩ ꯑꯗꯣ ꯑꯩ ꯑꯩꯅ ꯉꯛꯄ ꯑꯃ ꯂꯩ
ꯑ
ꯑꯩꯉꯣꯟ ꯊꯦꯡꯅꯈꯤꯕ ꯑꯩꯅ ꯑꯩꯉꯣꯟꯗ ꯊꯦꯡꯅꯈꯤꯕ꯭ ꯑꯩꯉꯣꯟꯗ ꯉꯛꯄ ꯑꯃ ꯂꯩꯌꯦꯕ ꯅꯨꯃꯤꯗꯥꯡ ꯋꯥꯏꯔꯝꯁꯦ ꯁꯤꯗ ꯑꯩꯁꯦ ꯑꯩꯈꯣꯏ ꯑꯩꯁꯦ ꯐꯥꯔꯝꯗ ꯂꯦꯛꯑꯦꯕ ꯈꯪꯕ꯭ꯔꯥ ꯐꯥꯔꯝ ꯍꯥꯏꯁꯦ ꯂꯧꯁꯤꯅꯦꯕ ꯂꯧꯁꯤ ꯍꯥꯏꯁꯦ ꯑꯌꯥꯝꯕꯅ ꯐꯥꯝ ꯇꯧꯔ ꯂꯩ ꯖꯒꯥꯅꯦ ꯑꯁꯣꯡꯕ ꯖꯒꯥꯅꯦꯕ ꯅꯨꯃꯤꯗꯥꯡ ꯋꯥꯏꯔꯝ ꯇꯥꯔꯛꯄꯁꯦ ꯀꯥꯡꯁꯤꯦ ꯐꯖꯅ ꯆꯤꯛꯑꯦꯕ ꯈꯪꯕ꯭ꯔꯥ ꯃꯝꯃꯛꯄꯒꯤ ꯃꯇꯝꯁꯦ ꯏꯚꯤꯅꯤꯡ ꯃꯇꯝꯁꯦ ꯀꯥꯡꯁꯤ ꯐꯖꯅ ꯆꯤꯛꯑꯦ ꯑꯗꯨꯒ ꯄꯨꯡ ꯃꯥꯄꯜ ꯇꯔꯥ ꯇꯥꯕꯗ ꯀꯥꯡꯁ ꯑꯃꯨꯛ ꯄꯥꯏꯒꯤꯗꯧꯕꯩ ꯋꯥꯅꯦ ꯀꯥꯡꯁꯦ ꯑꯃꯨꯛ ꯆꯤꯠ ꯀꯥꯡꯁꯦ ꯑꯝꯇ ꯄꯥꯏꯗꯕ ꯋꯥꯅꯤꯅ ꯊꯦꯡꯉꯀꯥꯟꯗ ꯀꯥꯡꯖꯤ ꯑꯃꯨꯛ ꯎꯗ ꯋꯥꯅꯦ ꯀꯥꯡ ꯆꯤꯛꯄ ꯈꯣꯠꯄ ꯑꯃꯨꯛ ꯊꯣꯛꯧꯛꯇꯦ ꯅꯨꯃꯤꯗꯥꯡ ꯋꯥꯏꯔꯝꯁꯤꯗꯤ ꯀꯥꯡꯁꯤꯦ ꯐꯖꯅ ꯄꯥꯏꯌꯦꯕ ꯐꯖꯅ ꯆꯤꯛꯁꯤ ꯆꯤꯛ ꯅꯨꯡꯉꯥꯏꯕ ꯑꯗꯨꯗ ꯃꯃꯥꯡ ꯃꯃꯥꯡꯒ ꯆꯍꯤ ꯑꯅꯤꯃꯨꯛꯇꯤ ꯐꯥ ꯃꯥꯜꯂꯦ ꯑꯩꯅ ꯂꯦꯛꯎꯨꯕꯗꯣ ꯑꯗꯨꯃꯥꯏꯅ ꯑꯩꯈꯣꯏꯁꯨ ꯊꯛꯄꯤ ꯆꯥꯕꯤ ꯀꯩꯀꯥ ꯇꯧꯔ ꯂꯩꯕꯅꯦꯕ ꯐꯥꯝꯗꯦ ꯌꯥꯝ ꯉꯥ ꯐꯥꯔ ꯈꯣꯠꯇꯔ ꯑꯗꯨ ꯀꯩꯅꯣꯃ ꯇꯧꯋꯦ ꯂꯥꯡꯒꯥꯡ ꯊꯥꯏꯔꯦ ꯂꯥꯡꯒ ꯆꯤꯡꯈꯠꯂꯒ ꯉꯥꯒ ꯃ ꯌꯥꯝ ꯐꯥꯏ ꯅꯨꯡꯉ ꯅꯨꯡꯉꯥꯏ
ꯉꯥ ꯐꯥꯕ
ꯀꯩꯅꯣꯅꯦ ꯊꯝꯆꯦꯠꯀ ꯃꯌꯥꯝ ꯍꯧꯋꯦꯕ ꯊꯝꯆꯦꯠ ꯑꯁ ꯊꯝꯆꯦꯠ ꯈꯨꯄꯥꯟꯥꯟꯗꯤꯕꯨꯨ ꯊꯝꯆꯦꯠꯁꯦ ꯅꯪ ꯊꯝꯆꯦꯠ ꯍꯤ ꯍꯤ ꯌꯣꯟꯕꯗ ꯊꯝꯆꯦꯠ ꯕꯣꯔꯥ ꯕꯣꯔꯥꯗꯣ ꯕꯣꯔꯥ ꯕꯣꯔꯥ ꯑꯅꯤꯒ ꯍꯦꯛꯑ ꯀꯩꯅꯣ ꯊꯝꯆꯦꯠ
ꯑꯁ ꯌꯥꯝꯃꯦꯍꯦ
ꯌꯥꯝꯃꯦ ꯑꯗꯨꯝ ꯊꯥꯕꯁꯨ ꯅꯠꯇꯖ ꯑꯗꯨꯏ ꯄꯣꯠꯇꯣ ꯃꯣꯏꯅ ꯊꯥꯖꯕ ꯄꯣꯠ ꯅꯠꯇꯦꯕ ꯃꯁꯥ ꯃꯊꯟꯇꯅ ꯍꯧꯔꯛꯄꯗꯣ ꯑꯗꯨꯗꯅꯦꯕ ꯍꯦꯛꯏꯁꯦ ꯉꯥꯁꯨ ꯂꯩꯌꯦꯉꯣ ꯉꯥꯁꯨ ꯐꯖꯅ ꯂꯩꯕꯅꯤ ꯂꯧꯁꯤ ꯍꯥꯏꯁꯤꯗꯤ ꯄꯨꯔꯥ ꯀꯩꯅꯣꯅꯦꯕ ꯑꯗꯨꯝ ꯏꯁꯤꯡꯗ ꯑꯗꯨꯝ ꯇꯣꯛꯑꯒ ꯂꯩꯔꯕꯝꯅꯦꯕ ꯅꯣꯡ ꯈꯔ ꯇꯥꯕ ꯏꯁꯤꯡꯁꯦ ꯑꯗꯨꯝ ꯇꯣꯛꯍꯜꯂꯤ